ꯍꯂꯣ
ꯍꯜꯂꯣ
ꯀ ꯇꯥꯕ꯭ꯔꯣ
ꯌꯥꯔꯕ꯭ꯔꯣ
ꯌꯥꯗꯦ
ꯃꯥꯏ ꯍꯥꯏꯕ꯭ꯔꯥ ꯃꯥ ꯀꯣꯜ ꯇꯧꯔꯛꯄ꯭ꯔꯥ
ꯑꯩꯅ ꯇꯧꯝꯅꯦ
ꯎꯝ ꯑꯗꯣ ꯀꯃꯥꯏꯅ ꯇꯧꯕ꯭ꯔꯥ
ꯌꯥꯗꯗꯤ ꯑꯃꯨꯛꯀ ꯐꯥꯏꯚ ꯊꯥꯔꯇꯤꯗ ꯑꯃꯨꯛꯀ ꯇꯧꯔꯛꯑꯣ ꯍꯥꯏ ꯃꯥꯕꯨ
ꯑꯥ
ꯎꯝ ꯍꯨꯝ
ꯃꯕꯥꯅꯤꯅ ꯑꯆꯥꯄꯣꯠꯗꯤ ꯄꯨꯔꯛꯑꯦ ꯁ꯭ꯄꯨꯟ ꯄꯨꯔꯛꯇꯦ ꯀꯃꯥꯏꯅ ꯆꯥꯁꯤꯔ ꯈꯪꯗꯦ
ꯈꯨꯠꯅ ꯆꯥꯈ꯭ꯔꯣ ꯈꯨꯠꯅ
ꯈꯨꯠꯅ ꯆꯥꯕ ꯌꯥꯕ ꯄꯣꯠ ꯅꯠꯇꯦ ꯁꯤ ꯅꯨꯗꯜꯁꯅꯦ ꯅꯨꯗꯜꯁꯀ ꯀꯩ ꯀꯩꯅꯣꯅꯦ ꯈꯪꯗꯦ ꯑꯩꯁꯨ
ꯑꯁ ꯃꯤꯗꯤ ꯄꯩꯁꯥ ꯌꯥꯝ ꯄꯥꯏꯔꯕ ꯃꯥꯟꯂꯦꯀꯣ
ꯑ ꯑꯩꯅ ꯍꯥꯏꯔꯤꯗꯨꯗꯤ ꯑꯪꯀꯜ ꯀꯌꯦꯔ ꯇꯦꯀꯔ ꯀꯌꯦꯔ ꯇꯦꯀꯔ ꯀꯨꯝꯕ ꯅꯨꯄꯥ ꯑꯃ ꯀꯣꯏꯔꯒ ꯂꯩꯥꯑꯦ ꯍꯥꯏꯅ
ꯀꯅꯥꯅ ꯀꯣꯏꯕ꯭ꯔꯣ?
ꯀꯅꯥꯅ ꯀꯣꯏꯒꯦꯔꯣ ꯃꯥ ꯑꯅꯤꯃꯛꯅ ꯀꯣꯏꯕ ꯃꯥꯜꯂꯦ
ꯍꯍꯥ
ꯃꯣꯏꯗꯤ ꯊꯕꯛ ꯊꯨꯅ ꯂꯣꯏꯌꯦꯅ
ꯊꯕꯛ ꯆꯠꯇꯦ ꯍꯥꯏꯌꯦ ꯍꯅꯨꯕꯒꯤꯗꯃꯛꯇ ꯄ ꯃꯥꯜꯂꯦ ꯍꯅꯨꯕꯥ ꯃꯣꯟ ꯍꯅꯨꯕꯥꯒꯤ ꯔꯨꯝꯗ ꯆꯠꯂ
ꯇꯟꯂꯦꯀꯣ ꯀꯤꯌꯦꯀꯣ
ꯎꯝ ꯈꯠꯄꯅ ꯈꯠꯄꯅ ꯌꯥꯗ꯭ꯔꯦ ꯂꯥꯏ ꯑꯝꯗꯥ ꯀꯧꯁꯤꯜꯂꯣ ꯏꯁꯄꯨꯟ ꯄꯨꯔꯛꯑꯣ ꯍꯥꯟꯅ ꯀꯔꯤ ꯅꯣ
ꯅꯣꯏ ꯗꯨꯀꯥꯟꯗ ꯁ꯭ꯄꯨꯟ ꯂꯩꯇꯕ꯭ꯔꯣ
ꯂꯩꯇꯦ ꯎꯝ ꯌꯦꯡꯕ ꯉꯝꯃꯣꯏ ꯁꯪꯗꯦ ꯉꯔꯥꯡ ꯉꯔꯥꯡ ꯑꯩ ꯌꯦꯡ ꯀꯩꯅꯣ ꯑꯩꯒꯤ ꯇꯥꯋꯦꯜꯅ ꯍꯨꯏꯕꯨ ꯄꯥꯏꯕꯤꯕ ꯃꯥꯜꯂꯦ ꯅꯪꯅ ꯁꯪꯕ꯭ꯔꯣ ꯃꯕꯥꯅꯤ ꯏꯔꯨꯕ ꯀꯥꯟꯗ ꯑꯗꯨꯒꯤ ꯑꯩ ꯉꯔꯥꯡ ꯄꯥꯏꯕ ꯀꯥꯟꯗ ꯍꯥꯒꯠꯆꯕꯅ ꯌꯥꯗ꯭ꯔꯦꯕ
ꯉꯁꯤꯁꯨ ꯍꯥꯒꯠꯆꯔꯒ ꯂꯩꯔꯤꯌꯦ ꯑꯗꯨꯒꯤ ꯂꯥꯏ ꯂꯨꯍꯣꯡꯈꯤ ꯑꯩ ꯑꯌꯨꯛꯇ ꯋꯥꯁꯔꯨꯝ ꯆꯪꯕ ꯀꯥꯟꯗ ꯑꯩꯅ ꯍꯪꯕ ꯇꯥꯋꯦꯜꯕꯨꯗꯤ ꯄꯥꯏꯔꯛꯈ꯭ꯔꯦ ꯑꯗꯨꯕꯨ ꯅꯪ ꯑꯩꯒꯤ ꯇꯥꯎꯋꯦꯜ ꯄꯥꯏꯕ꯭ꯔꯥ ꯍꯨꯏꯗ ꯀꯩꯅꯣ ꯄꯥꯏꯕ꯭ꯔꯥ ꯍꯥꯏꯔꯒ ꯄꯥꯏꯗꯦ ꯄꯥꯏꯗꯦ ꯍꯥꯏꯅ ꯍꯥꯏꯕ ꯅꯆꯤꯟꯊꯤꯕ ꯑꯩ ꯉꯔꯥꯡ ꯎꯝ ꯉꯔꯥꯡ ꯄꯥꯏꯕ ꯀꯥꯟꯗ ꯑ ꯍꯥꯀꯠꯆ ꯑ ꯍꯥꯀꯠꯆꯕꯒꯤ ꯑꯩ ꯄꯥꯏꯗ꯭ꯔꯦ ꯍꯥꯏꯅ ꯍꯥꯏꯕ ꯑꯗꯨꯒꯤ ꯁꯨꯃꯥꯏ ꯇꯧꯔꯝꯃꯣꯏ ꯍꯥꯏꯌꯦ
ꯍꯥꯏꯕꯗꯤ ꯃꯥ ꯃꯥ ꯃꯥꯗꯤ ꯗꯥꯏꯔꯦꯛꯇꯗꯤ ꯍꯥꯏꯗꯦ ꯑꯗꯨꯕꯨ ꯁꯨꯃꯥꯏ ꯇꯧꯔꯝꯃꯣꯏ ꯍꯥꯏꯕꯒꯤ
ꯁꯥꯎꯕꯒꯤ ꯍꯥꯏꯕꯅꯦ ꯃꯤꯒꯤ ꯀꯩꯅꯣ ꯍꯥꯀꯠꯆ ꯕ ꯃꯤꯒꯤ ꯏꯁꯀꯤꯟꯒ ꯇꯣꯉꯥꯟꯗꯕ ꯃꯥꯟꯅꯗꯕꯒꯤ ꯑꯩ ꯑꯩꯒꯤ ꯇꯣꯋꯦꯜꯗ ꯍꯨꯏꯗꯣ ꯄꯥꯏꯒꯅꯨ ꯍꯥꯏꯅ ꯍꯥꯏꯕꯅꯦ
ꯍꯥꯏꯕꯗꯤ ꯃꯀꯣꯛ ꯈꯛꯇꯅꯤ ꯑꯗꯨꯁꯨ ꯂꯣꯏ ꯀꯪꯉꯉꯥꯏ ꯀꯪꯈ꯭ꯔꯀꯥꯟꯗ ꯑꯗꯨꯝ ꯀꯩꯅꯣ ꯈꯔ ꯈꯔ ꯀꯥꯟꯊꯨꯕꯒꯤ ꯋꯥꯅꯤ ꯍꯥꯏꯌꯦ ꯗꯨꯕꯨ ꯑꯗꯨꯒꯤ ꯑꯩꯅ ꯑꯩꯒꯤ ꯊ ꯇꯧꯋꯦꯜꯗꯣ ꯁꯨꯕꯤꯌꯣ ꯍꯥꯏꯅ ꯇꯤꯟꯕꯤꯈ꯭ꯔꯕꯅꯦ ꯑꯩꯒꯤ ꯈꯣꯡ ꯈꯣꯡ ꯈꯨꯨꯠ ꯍꯥꯀꯠꯆꯕꯅ ꯌꯥꯗꯔ꯭ꯦꯕ ꯑꯗꯨ ꯇꯋꯦꯜ ꯄꯥꯏꯔꯒ ꯀꯩꯅꯣ ꯇꯧꯕꯒꯤ
ꯕꯦꯂꯦꯟꯁ ꯕꯦꯂꯤꯗ ꯇꯧꯔꯦ
ꯇꯕꯌꯥ
ꯐꯣꯟ ꯕꯂꯦꯟꯁꯁꯦ ꯂꯣꯏꯒꯗꯧꯔꯦꯕ ꯑꯩꯗꯤ
ꯑꯁ ꯑꯩꯗꯤ ꯕꯦꯂꯦꯟꯁ ꯋꯥ ꯀꯥꯞꯄ ꯍꯥꯞꯅꯤꯡꯉꯥꯏ ꯂꯩꯇꯕꯒꯤ ꯑꯗꯨ ꯃꯇꯝꯗ ꯅꯣꯏ ꯒꯣꯅꯣꯗꯣ ꯄꯩꯁꯥ ꯐꯪꯕ ꯃꯥꯜꯂꯦ ꯌꯥꯔꯦ ꯑꯩꯒꯤꯗꯤ ꯅꯣ ꯂꯐꯌꯨ ꯂꯐꯌꯨ ꯇꯨꯀꯨꯠꯆꯕꯅ ꯂꯣꯏꯔꯦ ꯎꯝ ꯁꯦ
ꯀꯣꯃꯁꯂꯣ
ꯃꯀꯣꯛꯁꯤꯗꯤ
ꯀꯟꯅ ꯍꯦꯛꯒ ꯍꯥꯏ ꯄꯥꯎꯅꯗꯦꯍꯦ
ꯀꯔꯤꯅꯣ ꯀꯣꯜ ꯇꯧꯑꯣ ꯍꯥꯏꯔꯒ ꯑꯅꯤꯕꯨ
ꯑꯁꯥꯏꯦ ꯑꯣꯐ ꯂꯥꯛꯅ ꯑꯥ
ꯇꯥꯕ꯭ꯔꯣ
ꯍꯣꯏ ꯇꯥꯏ ꯀꯅꯥꯅꯣ
ꯏꯆꯦ ꯁꯤꯡꯍꯜꯂꯤꯅꯦ ꯁꯧꯒꯔ꯭ꯤ ꯂꯧꯒꯦ ꯍꯥꯏ ꯁꯧꯒꯔ꯭ꯤ ꯂꯧꯒꯦ ꯂꯧꯒꯦ ꯂꯥꯛ ꯅꯤ ꯍꯥꯏꯌꯦ
ꯑꯣ ꯌꯥꯝ
ꯁꯅꯍꯥꯟ ꯀꯣ
ꯎꯝ
ꯇꯥꯕ꯭ꯔꯣ
ꯇꯥꯏ
ꯅꯍꯥꯟꯗ ꯃꯃꯥꯗ ꯅꯕꯤꯗ ꯑꯣꯏꯔꯦꯔ ꯅꯣꯏꯅꯤ ꯑꯩꯕꯨ ꯊꯕꯛ ꯂꯣꯏꯔꯗꯤ ꯃꯂꯦꯁ ꯇꯧꯕ ꯂꯥꯛꯑꯣ ꯍꯥꯏꯔꯒꯦ ꯂꯥꯏꯗꯒꯤ
ꯑꯩꯅ ꯊꯕꯛ ꯊꯦꯡꯅ ꯂꯥꯛꯄꯒꯥꯟ ꯉꯃꯣꯏꯗꯅ ꯍꯥꯏꯕꯤ ꯍꯥꯏꯕꯤ ꯀꯃꯦ
ꯎꯝ ꯀꯔꯤ ꯕꯤꯠꯇꯅꯣ ꯈꯪꯗꯦ
ꯑꯁ ꯈꯪꯗꯦꯗ ꯑꯗꯨꯒ ꯀꯣ ꯑꯟꯗꯤꯕꯤꯅꯥ ꯑꯩꯈꯣꯏꯒꯤ ꯄꯣꯠ ꯆꯩ ꯊꯝꯂꯝꯕ ꯂꯩꯕ꯭ꯔꯣ ꯍꯥꯏ ꯑꯩꯉꯣꯟꯗ
ꯎꯝ
ꯎꯝ ꯂꯥꯏꯇꯦ ꯑꯃꯁꯨ ꯂꯥꯏꯠ ꯀꯩ ꯅꯨꯃꯤꯠ ꯄꯨꯈꯠꯅꯤ ꯍꯥꯏꯕꯤꯈꯝꯅꯦ ꯑꯗꯨꯒ
ꯄꯤꯌꯣ ꯍꯥꯏꯅ ꯍꯥꯏꯒꯅꯤ ꯁꯣꯏꯔꯣꯏ
ꯑꯗꯨꯒ ꯑꯗꯨ ꯑꯗꯨ ꯃꯥꯟꯕꯒꯤ ꯑꯍꯪ ꯑꯗꯨ ꯃꯥꯟꯕꯒꯤ ꯑꯣꯏꯔꯝꯅꯤꯕ ꯑꯩꯁꯨ ꯂꯩꯇ꯭ꯔꯦ ꯍꯥꯏꯕ ꯊꯝꯃꯦꯕ
ꯑꯗꯨꯒ ꯄꯩꯁꯥ ꯄꯨꯒꯦ ꯍꯥꯏꯔꯒ ꯄꯩꯁꯥ ꯂꯥꯛ ꯑꯅꯤꯒꯨꯝꯕ ꯂꯧꯔꯒ ꯑꯃꯁꯨ ꯄꯤꯁꯨ ꯄꯤꯔꯛꯇꯦ ꯄꯤꯔꯛꯈ꯭ꯔꯣ ꯍꯥꯏꯔꯒ ꯄꯩꯁꯥ ꯂꯩꯇꯦ ꯂꯩꯇꯦ ꯂꯩꯇꯦ ꯉꯥꯛꯇ ꯍꯥꯏꯔꯛꯑꯦ ꯍꯥꯏ
ꯎꯝ ꯑꯗꯨ ꯄꯨꯕꯒꯤꯅꯦ ꯅꯃꯛꯇ ꯌꯨꯝꯗꯁꯨ ꯂꯥꯎꯈ꯭ꯔꯦ ꯅꯃ ꯑꯇꯤ ꯑꯪ ꯂꯣꯟꯅꯅ ꯂꯩꯕꯒꯤ ꯌꯦꯔꯨꯝꯗꯣ ꯃꯥꯅ ꯗꯤꯄꯣꯖꯤꯠꯀ ꯂꯣꯏꯅꯃꯛ ꯄꯤꯕꯅꯤꯅ ꯃꯣꯏꯅ ꯉꯥꯏꯍꯥꯛ ꯂꯩꯒꯦ ꯍꯥꯏꯔꯒ ꯃꯣꯏꯅ ꯂꯩꯔꯒ ꯑꯟꯇꯤꯕꯤꯅꯥꯅ ꯄꯩꯁꯥ ꯄꯨꯕꯒꯤ ꯎꯝ ꯑꯁꯤꯗ ꯂꯩꯈ꯭ꯔꯒꯦ ꯍꯥꯏꯕꯅꯦꯕ ꯗꯤꯄꯣꯖꯤꯠꯇꯣ ꯍꯟꯕ꯭ꯔꯥ ꯍꯟꯗꯕ꯭ꯔꯥ ꯍꯟꯒꯦ ꯍꯥꯏꯕꯅꯦ ꯒꯦꯁ ꯁꯤꯂꯤꯟꯗꯔꯒ ꯀꯩꯀꯩ ꯅ ꯃꯌꯥꯝꯁꯦ ꯃꯣꯏꯅ ꯑꯗꯨꯝ ꯂꯧꯈ꯭ꯔꯕꯅꯦ
ꯂꯤꯁꯤꯡ ꯇꯔꯥꯒꯨꯝꯕ ꯈꯛꯇꯪꯗꯤ ꯍꯟꯕꯤꯑ ꯍꯥꯏꯕ꯭ꯔꯥ ꯑꯟꯇꯤ ꯑꯅꯩꯕꯅꯅ ꯍꯥꯏꯕꯅꯦꯕ ꯅꯍꯥꯟꯗꯣ
ꯑꯥ
ꯑꯩꯈꯣꯏꯗꯤ ꯈꯪꯒꯦꯗ
ꯃꯣꯏꯅ ꯄꯥꯏꯔꯤꯕ ꯄꯣꯠꯆ ꯆꯩ ꯃꯌꯥꯝꯗꯣ ꯑꯩꯈꯣꯏꯒꯤ ꯉꯥꯛꯇꯅꯦꯅꯦ
ꯗꯦ ꯃꯥꯥꯟꯅ ꯋꯥ ꯉꯥꯡꯉꯗꯤ ꯃꯥꯥꯟꯅ ꯉꯥꯡꯕ ꯗꯥꯏꯂꯣ ꯉꯥꯛꯇ ꯉꯥꯡꯉꯒꯅꯤ
ꯎꯝ ꯍꯣꯏ ꯑꯟꯇꯤꯕꯤꯅꯥꯎꯟꯁꯨ ꯄꯤꯅꯤꯡꯉꯥꯏ ꯄꯤꯅꯤꯡꯉꯥꯏꯗꯤ ꯂꯩꯕꯒꯤꯅꯤ ꯑꯗꯨꯕꯨ ꯑꯟꯇꯤꯕꯨ ꯅꯪꯉꯣꯟꯗꯗꯤ ꯀꯩꯅꯣ ꯇꯧꯅꯤꯡꯉꯥꯏ ꯗꯔꯀꯥꯔ ꯂꯩꯇꯦ ꯍꯥꯏꯕꯅꯤꯗ ꯑꯩꯅ ꯍꯥꯏꯕꯗꯤ
ꯑꯁ ꯑꯗꯨꯒꯨꯝꯕ ꯋꯥꯔꯤꯗ ꯑꯩꯈꯣꯏꯁꯦ ꯑꯩꯈꯣꯏꯗ ꯂꯤꯗ꯭ꯔꯁꯨ ꯌꯥꯔꯦꯗ
ꯎꯝ
ꯑꯩꯈꯣꯏꯅꯁꯨ ꯇꯧꯕꯤꯔꯤ ꯅꯠꯇ꯭ꯔꯣ
ꯑꯗꯨꯅꯦ
ꯑꯉꯥꯡ ꯈꯪꯗꯦ ꯑꯍꯟꯅꯁꯨ ꯈꯪꯗꯦ ꯄꯪꯂꯤꯗ ꯂꯤ ꯂꯩꯔꯦ ꯆꯡꯅꯤꯡꯗꯦ ꯑꯩꯗꯤ
ꯍꯧꯖꯤꯛꯀꯥꯟꯒꯤ ꯃꯇꯝꯁꯤꯗ
ꯐꯤꯆꯀ ꯑꯃꯥ ꯆꯥꯁꯤꯔ ꯈꯪꯗ꯭ꯔꯦ ꯑꯩ ꯋꯥꯔꯤꯗꯤ ꯁꯥꯕ ꯅꯨꯡꯉꯥꯏꯕꯅꯦ ꯍꯥꯏꯕꯅꯦ ꯉꯁꯥꯏꯒꯤ ꯅꯨꯄꯥꯗꯣ
ꯎꯝ ꯑꯥ ꯅꯨꯡꯉꯥꯏ ꯅꯨꯡꯉꯥꯏꯕ ꯃꯥꯜꯂꯦ ꯋꯥꯁꯨ ꯄꯥꯛ ꯉꯥꯡꯉꯦ
ꯋꯥꯔꯤ ꯁꯥꯕ ꯅꯨꯡꯉꯥꯏꯕꯅꯦꯝ ꯇꯞꯅ ꯇꯞꯅ ꯀꯩꯅꯣ ꯇꯧꯕꯅꯦ ꯍꯥꯏꯌꯦ
ꯎꯝ ꯑꯗꯣ ꯑꯩꯗꯤ ꯌꯥꯗꯗꯤ ꯕꯤꯠ ꯂꯩꯇꯦꯗ
ꯌꯥꯒꯅꯤ ꯌꯥꯒꯅꯤ ꯁꯦꯝꯕꯤꯒꯅꯤ ꯍꯧꯖꯤꯛꯀꯥꯟꯗꯤ ꯃꯤ ꯈꯔ ꯄꯥꯏꯕꯗꯣ ꯌꯥꯝꯈꯔꯥꯕꯒꯤꯀꯣ ꯇꯥꯕ꯭ꯔꯣ
ꯇꯥꯏꯌꯦ
ꯑꯩꯗꯤ ꯊꯝꯈꯔꯥꯕ ꯍꯥꯏꯅ
ꯈꯪꯗꯦꯗ
ꯍꯧꯖꯤꯛꯀꯥꯟꯁꯦ ꯃꯤ ꯄꯥꯏꯕꯗꯣ ꯌꯥꯝꯕꯒꯤ ꯀꯩꯅꯣ ꯇꯧꯕ ꯃꯥꯜꯂꯦ ꯈꯔ ꯏꯁꯂꯣ ꯑꯣꯏꯕꯒꯨꯝꯕ ꯑꯗꯨ ꯃꯥꯅꯤ
ꯎꯝ ꯅꯪꯒꯤ ꯕꯣꯟꯗꯣ ꯅꯪ ꯁꯗꯔꯥꯗꯤ ꯑꯩꯒꯤ ꯑꯩꯉꯣꯟꯗ ꯀꯣꯏꯟ ꯁꯥꯕꯤꯌꯣ ꯍꯥꯏꯔꯒ
ꯀꯣꯏꯟꯁ ꯂꯩꯇ꯭ꯔꯦ ꯀꯣꯏꯟꯁ ꯂꯩꯇꯦ ꯑꯣꯡꯂꯤ ꯊꯔꯤ ꯍꯟꯗꯔꯦꯠ ꯁꯝꯊꯤꯡ
ꯅꯪ ꯅꯍꯥꯟꯗꯤ ꯂꯤꯁꯤꯡ ꯃꯔꯤꯒꯨꯝꯕ ꯂꯩꯌꯦ ꯍꯥꯏꯕ ꯅꯠꯇ꯭ꯔꯣ
ꯀꯔꯤ
ꯅꯍꯥꯟꯗꯤ ꯂꯤꯁꯤꯡ ꯃꯔꯤꯒꯨꯝꯕ ꯂꯩ ꯍꯥꯏꯕ ꯅꯠꯇ꯭ꯔꯣ
ꯂꯤꯁꯤꯡ ꯃꯔꯤꯒꯨꯝꯕ ꯅꯠꯇꯦ ꯑꯩ ꯄꯩꯁꯥ ꯌꯥꯝ ꯂꯩꯈꯤꯗꯥꯏ ꯑꯣꯏꯔꯒ ꯌꯦꯡꯕ ꯀꯥꯟꯗ ꯂꯩꯇ꯭ꯔꯦ ꯍꯣꯏ ꯅꯪ ꯕꯣꯜ ꯄꯥꯏꯒꯤꯕ꯭ꯔꯥ ꯍꯥꯏꯅ ꯅꯪ ꯑꯃꯔꯛ ꯍꯪꯉꯦꯅ ꯑꯗꯨꯀꯥꯟꯗ ꯌꯦꯡꯕ ꯀꯥꯟꯗ ꯂꯩꯔꯝꯗ꯭ꯔꯦ
ꯑꯩꯗꯤ ꯑꯁꯤꯁꯤꯅ ꯂꯤꯁꯤꯡ ꯑꯅꯤꯒꯨꯝꯕ ꯑꯗꯨꯝ ꯂꯧꯊꯣꯛꯑꯒ ꯑꯩꯗꯤ ꯃꯔꯨꯞ ꯑꯗꯨꯝ ꯍꯨꯟꯅꯕ ꯂꯩꯔꯝꯅꯦ
ꯌꯥꯔꯅꯤꯅ ꯑꯗꯨꯒꯤꯗꯤ
ꯍꯣꯏꯗ
ꯅꯪꯒꯤ ꯕꯣꯟꯗꯨ ꯎꯝ ꯕꯣꯟꯅ ꯀꯩꯅꯣ ꯇꯧꯕꯗꯨꯁꯨ ꯅꯪꯗꯤ ꯕꯣꯟꯗꯒꯤ ꯄꯩꯁꯥ ꯌꯥꯝ ꯐꯪꯕꯅꯤꯅꯍꯦ
ꯌꯥꯝ ꯐꯪꯗꯦ ꯑꯩꯅ ꯑꯗꯨ ꯑꯣꯏꯔꯁꯨ ꯑꯦꯛꯇꯤꯚ ꯑꯣꯏꯃꯟꯕꯒꯤꯅꯦ ꯑꯩꯅ
ꯎꯝ
ꯑꯗꯨꯕꯨꯗꯤ ꯑꯃ ꯄꯥꯏꯒꯔꯥ ꯑꯃ ꯄꯥꯏꯒꯦꯔꯥ ꯑꯦꯛꯇꯤꯚ ꯑꯣꯏꯗꯔꯥꯗꯤ ꯐꯪꯉꯣꯏꯗ
ꯎꯝ ꯑꯗꯨꯅꯦ ꯑꯦꯛꯇꯤꯞ ꯃꯈꯥ ꯄꯣꯜꯂꯦ
ꯃꯥꯅꯦ
ꯍꯧꯖꯤꯛ ꯑꯅꯛꯄꯗ ꯐꯣꯛꯁ ꯑꯃ ꯁꯄꯨꯟ ꯐꯣꯛꯁ ꯑꯃ ꯐꯪꯉꯗꯤ ꯐꯒꯅꯤꯗ
ꯅꯣꯏ ꯌꯨꯝ ꯂꯥꯛꯑꯦ ꯍꯥꯏꯔꯗꯤ ꯅꯣꯏ ꯌꯨꯝ ꯂꯥꯛꯑꯦ ꯍꯥꯏꯔꯗꯤ ꯂꯧꯕ ꯆꯠꯄ ꯌꯥꯗꯔꯣ ꯃꯣꯏ ꯑꯅꯤꯗꯤ ꯀꯥꯈꯔꯥꯕꯔꯣ
ꯀꯥꯈꯔꯦ ꯍꯣꯏ ꯐꯣꯟ ꯐꯣꯟ ꯂꯧꯕ ꯆꯠꯀꯦ ꯍꯥꯏ
ꯐꯣꯟ ꯂꯩꯕ
ꯎꯝ
ꯑꯁ ꯄꯩꯁꯥ ꯌꯥꯝ ꯄꯥꯕ ꯖꯥꯠꯅꯤꯀꯣ ꯃꯤꯗꯤ
ꯈꯪꯗꯦ ꯀꯗꯥꯏ ꯀꯗꯥꯏꯇꯒꯤ ꯄꯩꯁꯥ ꯂꯧꯕ꯭ꯔꯥ
ꯀꯤꯌꯦꯀꯣ
ꯀꯤꯌꯦ ꯑꯁꯦꯡꯕ꯫
ꯂꯥꯁꯇ ꯇꯧꯔꯝꯒꯅꯤꯀꯣ ꯅꯪꯉꯣꯟꯗ꯫
ꯍꯅꯨꯕ ꯑꯃꯅ ꯂꯩꯕꯤꯌꯦ ꯍꯥꯏꯌꯦ꯫
ꯑꯗꯨ ꯀꯔꯤ ꯍꯅꯨꯕꯔ ꯃꯁꯛ ꯈꯪꯕ꯭ꯔꯣ꯫ ꯃꯌꯥꯡꯔꯤ ꯀꯔꯤꯅꯣ꯫
ꯈꯪꯗꯦ ꯑꯩ ꯀꯔꯤꯁꯨ ꯈꯪꯗꯦ꯫
ꯎꯝ꯫